ꯍꯂꯣ
ꯀ꯭ꯔꯤ ꯇꯧꯔꯤꯅꯣ
ꯆꯠ ꯆꯥꯔꯕ꯭ꯔꯣ
ꯍꯧꯖꯤꯛꯇ ꯆꯥꯛ ꯆꯥꯗ ꯉꯥꯏꯔꯤꯌꯦ ꯂꯣꯏꯔꯦ ꯍꯧꯖꯤꯛꯅ
ꯎꯝ ꯀꯔꯤ ꯏꯟꯁꯥꯡ ꯆꯥꯔꯒꯦ ꯁꯣꯝꯗꯤ
ꯃꯥꯏꯔꯦꯟꯦꯟꯁꯥꯏ
ꯎꯝ
ꯔꯤ ꯏꯟ ꯆꯁ ꯈ꯭ꯔꯦ
ꯀꯩꯀꯩ ꯊꯣꯡꯉꯒꯦ
ꯃꯥꯏꯔꯦꯟ ꯃꯅꯥꯗꯣ
ꯑꯥ
ꯑꯗꯨꯒ ꯑꯃꯦꯔꯤꯦꯟꯒ ꯆꯥꯏ ꯆꯝꯊꯣꯡꯒꯤ ꯇꯥꯏꯞꯇ
ꯍꯥꯎꯔꯝꯒꯅꯤꯅꯦ
ꯑ ꯌꯥꯝꯇ ꯂꯤ ꯀ꯭ꯔꯦ ꯑꯗꯤ ꯆꯥ ꯆꯥꯔꯕꯆꯥꯥ
ꯑꯣ ꯑꯩꯈꯣꯏ ꯉꯁꯤꯗꯤ ꯌꯦꯟ ꯄꯤꯖꯩꯌꯦ
ꯑꯁ ꯌꯥꯝ ꯍꯥꯎꯦꯅꯦ
ꯌꯦꯟ ꯆꯥꯔꯒꯀꯣ ꯌꯥꯝ ꯍꯥꯎꯋꯦ
ꯎꯝ ꯍꯥꯎꯔꯦ
ꯎꯝ ꯀꯥꯏꯗꯒꯤ ꯀꯨꯏꯅ ꯅꯥꯅꯁꯨ ꯆꯥꯁꯤꯟꯕꯅꯤꯗꯅ ꯉꯁꯤꯗꯤ
ꯎꯝ ꯀꯄ ꯂ ꯐꯔ
ꯍꯥꯥ
ꯅꯥꯕꯗꯣ ꯐꯖꯅ ꯐꯔꯃꯣꯏ ꯍꯥꯏꯕ
ꯐꯖꯔꯅꯤꯅ ꯍꯌꯦꯡꯗꯒꯤ ꯊꯕꯛ ꯏꯪꯈꯥꯡ ꯁꯨꯕ ꯍꯧꯔꯗꯝꯗꯝꯅꯤ
ꯑꯗꯨꯅ ꯐꯔꯦ ꯎꯝ
ꯅꯗꯤ ꯀꯂ ꯀꯣꯏꯁꯤ ꯀꯂ ꯀꯣꯏꯔꯝ ꯂ ꯑꯣꯏꯁꯤꯦ ꯔꯣ
ꯏꯅꯥꯎꯅꯨꯄꯤ ꯀꯣꯝ ꯊꯤꯡꯕ ꯆꯠꯈꯤꯑ ꯑꯩꯅ ꯋꯥꯏ ꯇꯩ ꯊꯣꯛꯇꯣꯏꯕ ꯍꯧꯖꯤꯛ
ꯀꯣꯏ ꯄꯁ ꯍ ꯍꯥꯏꯕ
ꯌꯦꯇ ꯆ
ꯑ ꯎ
ꯁꯥꯕꯅ
ꯐꯔꯤ ꯑꯩꯗꯤ ꯀꯣꯜꯂꯒ ꯄꯥꯏꯈꯠꯂꯛꯇꯕꯗꯨꯗ ꯀꯗꯥꯏꯗ ꯃꯥꯡꯈ꯭ꯔꯕꯅꯣ ꯇꯨꯝꯃ ꯂꯩꯊꯣꯛꯈ꯭ꯔꯕ꯭ꯔꯥ ꯁꯤꯅ ꯈꯜꯂꯤꯁꯦ
ꯆꯥꯛꯆꯥꯥꯔ ꯂꯩꯌꯦ ꯑꯗꯨꯏꯅꯦ ꯑꯩꯗꯤ ꯄꯨꯡ ꯇꯔꯦꯠ ꯇꯔꯨꯛ ꯄꯨꯡ ꯇꯔꯨꯛ ꯃꯈꯥꯏ ꯇꯔꯦꯠꯀꯨꯝꯕ ꯇꯥꯔꯝꯗꯧ ꯃꯥꯜꯂ ꯅꯤꯄꯥꯥꯟ ꯇꯥ ꯂꯩꯔꯝꯅꯦ
ꯀꯗꯥꯏꯗꯒꯤ ꯊꯦꯡꯉꯕꯅꯦꯍꯦ ꯅꯪꯅ ꯉꯜꯂꯦ ꯍꯥꯏꯔꯝꯗꯅꯍ
ꯑꯗꯨꯅꯦ ꯄꯨꯡ ꯈꯨ ꯍꯧꯗ꯭ꯔꯕ ꯆꯥꯛ ꯆꯥꯔꯤꯉꯩꯗ
ꯄꯣꯡ ꯌꯦꯡꯉ ꯆꯥꯍꯧꯗ꯭ꯔꯕ
ꯍꯣꯏ ꯍꯥꯎꯍꯟꯕꯒꯤ
ꯎ ꯍꯌꯦꯡꯗꯤ ꯉꯟꯇꯥ ꯍꯧꯒꯠꯂꯒ ꯋꯥ ꯍꯩꯅꯦ ꯉ ꯇ ꯍꯒꯂꯒꯅꯦ ꯌꯣꯒꯥ ꯇꯧꯊꯣ ꯇꯨ ꯀ ꯂꯥꯏꯔꯤꯛ ꯄꯥꯊ
ꯆꯥꯎꯒꯠꯄꯗꯤ ꯄꯨꯡ ꯃꯉꯥꯒꯨꯝꯕꯗ ꯍꯧꯒꯠꯂꯒ ꯇꯧꯅꯤꯗ ꯋꯥꯏꯑꯦ ꯑꯌꯨꯛꯇ ꯅꯨꯡꯇꯤꯒꯤ ꯑꯁ ꯑꯗꯨꯒꯨꯝꯕꯒ ꯇꯧꯕ ꯃꯇꯝ ꯂꯩꯇꯦꯗ ꯇꯧꯕꯁꯨ ꯑꯩ
ꯎ
ꯑꯗꯨꯝ ꯌꯦꯡꯉꯣ ꯀꯩꯅꯣ ꯌꯨꯇ꯭ꯌꯨꯕꯇ ꯌꯦꯡꯉ ꯇꯧꯑꯣꯣ
ꯗꯤ ꯏꯁꯇ꯭ꯔꯛꯆꯔꯁꯨ ꯌꯥꯗ꯭ꯔꯦꯅꯦ
ꯑꯗꯨꯅꯦ ꯂꯣꯏ ꯆꯜꯂꯝꯃꯔꯣꯏ ꯅꯅꯥꯎꯄꯤꯒ ꯃꯥꯟꯅꯔꯝ ꯃ ꯍꯧꯖꯤꯛꯁꯦ ꯁꯥꯏꯟꯁꯇꯣ
ꯀꯩꯅꯣꯗꯤ ꯈꯔ ꯃꯥꯅ ꯐꯣꯔꯇꯤ ꯁꯦꯚꯦꯟ ꯑꯣꯏꯕꯀꯣ
ꯎꯝ ꯅ ꯈꯦꯠꯅꯗꯦ ꯀꯩꯁꯨ ꯅꯣꯏꯕꯅꯤ ꯌꯥꯝꯒꯦꯗ ꯈꯦꯠꯅꯗ꯭ꯔꯦ
ꯅ ꯁꯣ ꯆꯏ ꯌꯥꯅꯆꯥ
ꯆꯥꯛ ꯌꯥꯝ ꯆꯥꯔꯁꯨ ꯑꯩꯒꯤ ꯊꯕꯛ ꯌꯥꯝ ꯇꯧꯋꯦ ꯅꯣꯏꯗꯧꯅ ꯑꯗꯨꯝ ꯐꯝꯕ ꯂꯩꯇꯦꯌꯦ ꯀꯣꯏꯆꯠ ꯀꯣꯏꯆꯠ ꯆꯠꯂꯦ ꯍꯥꯏꯕꯅꯤꯅ ꯂꯣꯏꯅ ꯏꯅꯔꯖꯤꯗꯨꯣ ꯃꯥꯡꯉꯦꯕꯀꯣ ꯍꯨꯃꯥꯡꯁꯨ ꯅꯨꯡꯇꯤ ꯈꯨꯗꯤꯡ ꯊꯣꯛꯏ
ꯋꯥꯈꯜ ꯅꯨꯡꯉꯥꯏꯅ ꯂꯩꯊꯣꯛꯑꯣ
ꯋꯥꯈꯜꯁꯨ ꯅꯣꯏ ꯃꯌꯥꯝꯗꯒꯤ ꯑꯩꯅ ꯍꯦꯟꯅ ꯅꯨꯡꯉꯥꯏꯔꯤꯕꯅꯤꯅꯦ
ꯄ ꯌꯥꯕ ꯅꯠꯇꯦ ꯍꯔꯒꯀꯗꯗꯣꯏꯩꯅꯣ ꯍꯥ
ꯑꯗꯨꯅꯦ ꯁꯤꯗ ꯂꯩꯔꯕ ꯃꯄꯣꯛꯅꯤ ꯅꯨꯡꯉꯥꯏ ꯅꯨꯡꯉꯥꯏ ꯂꯩꯊꯣꯛꯀꯗꯕꯅꯤ
ꯑꯗꯨꯇꯅꯤ ꯑꯁ ꯌꯥꯝ ꯁꯥꯏꯌꯦ ꯅꯣꯏꯗꯗꯤ ꯁꯥꯗꯕ꯭ꯔꯥ
ꯁꯥꯗꯦꯗ ꯏ ꯍ ꯊꯣꯡ ꯊꯣꯡꯅꯥꯎ ꯂꯣꯏ ꯂꯣꯟꯁꯤꯜꯂꯒ ꯂꯩꯔꯤꯅꯤ ꯅꯨꯡꯁꯤꯠ ꯑꯏꯤꯡꯕ ꯆꯪꯉꯛꯑꯦꯕꯀꯣ
ꯑꯁ ꯅꯨꯡꯉꯥꯏꯅꯦ ꯑꯗꯨꯗꯤ
ꯑꯦꯁ ꯃꯤꯁꯤ ꯌꯦꯡꯒ
ꯑꯩꯅ ꯂꯩꯕꯁꯤ ꯂꯣꯏꯔꯦ ꯁꯥꯃꯟꯕꯒꯤ
ꯍꯧꯖꯤꯛ ꯑꯗꯨꯗ ꯁꯥꯕꯒꯤ ꯆꯥꯡꯁꯦ ꯀꯌꯥꯗ ꯂꯩ
ꯍꯧꯖꯤꯛ ꯈꯪꯗ꯭ꯔꯦꯗ ꯌꯦꯡꯕꯤꯗꯕꯅꯤꯅ ꯅꯣꯏꯒꯤꯗꯤ
ꯑꯩꯒ꯭ꯔꯣ ꯑꯩꯈꯣꯏꯒꯤꯗꯤ ꯁꯤꯗ ꯎꯝ ꯀꯨꯟꯅꯤꯊꯣꯏꯒꯨꯝꯕ ꯑꯣꯏꯔꯝꯒꯗ꯭ꯔꯥ
ꯑꯣ ꯆꯞ ꯆꯥꯔꯦꯗ ꯑꯗꯨꯗꯤ
ꯀꯨꯟꯅꯤꯊꯣꯏꯒꯥꯏꯁꯤꯗꯤ ꯑ ꯋꯤꯟꯇꯔꯒꯨꯝꯕꯅꯤ ꯑꯇꯣꯞꯄ ꯂꯝꯗꯗꯤ
ꯑꯗꯨꯗꯒꯤ
ꯀꯨꯟꯅꯤꯊꯣꯏꯁꯦ ꯃꯄꯥꯟ ꯂꯝꯗꯗꯤ ꯋꯤꯟꯇꯔꯒꯨꯝꯕꯅꯦ ꯎꯝꯝ ꯑꯩ ꯎ ꯀꯩꯕ
ꯁꯝꯃꯔ ꯄꯥꯝꯖꯩ ꯋꯤꯟꯇꯔ ꯍꯦꯟꯅ ꯄꯥꯝꯖꯩ
ꯀꯥꯂꯦꯟꯊꯥꯁꯦ ꯀꯔꯝ ꯀꯥꯟꯗ ꯂꯣꯏꯗꯣꯏꯅꯣ ꯁꯦꯞꯇꯦꯝꯕꯔ ꯊꯥꯗ ꯂꯣꯏ ꯒꯦꯔꯥ ꯁꯖꯤꯕꯨ ꯀꯥꯂꯅꯤ ꯏꯉꯥꯏ ꯏꯉꯦ ꯊꯧꯋꯥꯜꯦꯔꯥ ꯌꯥꯡꯈꯩ ꯄꯣꯏꯅꯨꯗ ꯂꯣꯏꯗꯧ ꯃꯥꯜꯂꯦꯀꯣ ꯑ ꯄꯣꯏꯅꯨ ꯌꯥꯡ ꯇꯔ ꯅꯪꯒꯤ ꯍꯥꯗꯗꯗꯒꯤ ꯂꯧꯔꯛꯄ ꯃꯐꯝꯗꯨꯒ ꯍꯟꯗꯛ ꯂꯧꯕ ꯀꯣꯆꯤꯡꯁꯤꯒ ꯀꯔꯝꯕꯅ ꯍꯦꯟꯅ ꯐꯒꯦ
ꯑꯁ ꯍꯟꯗꯛꯅ ꯍꯟꯗ꯭ꯔꯦꯠ ꯄꯥꯔꯁꯦꯟ ꯐꯔꯦ
ꯎꯝ ꯋꯥꯈꯜꯂꯣꯟꯗ ꯈꯔ ꯅꯨꯡꯉꯥꯏꯇꯕ ꯅꯤꯡꯍꯟꯅꯗꯕ ꯐꯥꯎꯕ꯭ꯔꯥ ꯍꯥꯟꯅ
ꯑꯦ ꯎꯝ ꯑꯁ ꯗꯨꯃꯥꯏꯅ ꯇꯧꯔꯦ ꯑꯩꯁꯤꯀꯣ ꯄꯪꯁꯨ ꯄꯪꯃꯟꯕꯒꯤ
ꯂꯧꯔꯝꯃꯗꯤ ꯂꯧꯔꯝꯃꯗꯤ ꯁꯨꯃꯥꯏꯅ ꯈꯤꯇꯪ ꯑꯣꯏꯔꯁꯨ ꯍꯥ
ꯎꯝ ꯆꯍꯤ ꯑꯃꯅꯤꯒꯨꯝꯕꯀꯣ ꯐꯖꯅ ꯂꯧꯔꯒ ꯇꯧꯔꯗꯤ ꯑꯁ ꯍꯟꯗꯛ ꯆꯍꯤ ꯐꯥꯎ ꯈꯟꯕ ꯌꯥꯕꯅꯦ ꯑꯩꯅ ꯂꯧꯔꯛꯄ ꯆꯍꯤ ꯑꯅꯤꯒꯤ ꯇꯥꯛꯄꯒ ꯍꯟꯗꯛ ꯂꯧꯕ ꯍꯟꯗꯛ ꯂꯧꯕ ꯇꯥꯛꯄꯗꯨꯅ ꯄꯨꯔꯥ ꯗꯤꯐ꯭ꯔꯦꯟꯁ ꯂꯩꯅꯔꯦꯕ
ꯅꯪ ꯍꯥꯟꯅꯒꯤ ꯂꯧꯕ ꯃꯐꯝꯗꯣ ꯃꯌꯥꯝꯅ ꯐꯩ ꯐꯩ ꯍꯥꯏꯅꯔꯒ ꯐꯔꯝꯗ꯭ꯔꯦꯕ ꯍꯥ ꯏꯌꯥꯝꯕꯅꯁꯨ ꯐꯩ ꯍꯥꯏ ꯍꯥꯏꯔꯝꯗꯥꯏꯅ ꯑꯩꯈꯣꯏ ꯈꯨꯟꯒꯤ
ꯃꯥꯅ ꯑꯗꯨ ꯑꯗꯨꯒꯤ ꯀꯣꯆꯤꯡꯗꯒꯤ ꯃꯥꯁꯨ ꯈꯜꯂꯛꯄꯥꯅꯤꯅꯀꯣ
ꯈꯜꯂꯛꯇꯦ ꯀꯔꯤ ꯈꯜꯂꯒꯦ ꯈꯟꯗꯦ ꯀꯩꯅꯣ
ꯃꯥꯗꯣ ꯍꯥꯟꯅꯗꯤ ꯗꯦꯟꯇꯦꯜ ꯊꯣꯛꯄ ꯃꯥꯜꯂꯦꯕꯀꯣ ꯕꯤꯗꯤ ꯑꯦꯁꯇꯣ ꯑꯗꯣ ꯃꯥꯅ ꯈꯪꯍꯧꯗꯕꯒꯤ ꯇꯝꯍꯧꯗ꯭ꯔꯕ ꯑꯗꯨꯒꯤ
ꯑꯣ
ꯑꯁ ꯔꯦꯒꯔꯇꯦ ꯌꯥꯝ ꯆꯠꯂꯦꯗ ꯃꯔꯛ ꯃꯔꯛꯇ
ꯑꯩꯈꯣꯏ ꯃꯇꯝꯅ ꯃꯇꯝꯗ ꯄꯨꯔꯛꯄꯅꯤꯅ ꯃꯇꯝꯅ ꯑꯩꯈꯣꯏꯕꯨ ꯇꯥꯛꯄꯤ ꯇꯝꯕꯤꯔꯛꯄꯗꯣ ꯃꯇꯝ ꯇꯥꯛꯄꯤ ꯇꯝꯕꯤꯔꯛꯄꯁꯦ ꯐꯩꯌꯦ ꯍꯥꯏꯌꯦ ꯑꯩꯈꯣꯏꯅ ꯃꯇꯝ ꯌꯧꯗ꯭ꯔꯤꯀꯥꯟꯗ ꯍꯦꯟꯅ ꯈꯪꯖꯤꯟꯕꯩ ꯃꯍꯨꯠꯄꯨꯗꯤ
ꯑꯩꯈꯣꯏꯗꯤ ꯀꯩꯅꯣꯅꯦ ꯃꯤꯉꯣꯟꯗꯒꯤ ꯃꯤꯁꯇꯦꯛ ꯃꯤꯁꯇꯦꯛ ꯇꯝ ꯀꯩꯅꯣ ꯇꯧꯗꯕꯤꯗ ꯑꯩꯈꯣꯏꯗꯒꯤ ꯍꯥꯟꯅ ꯃꯤꯁꯇꯦꯛ ꯇꯝꯒꯗꯕꯅꯤ ꯈꯪꯗ꯭ꯔꯦꯅꯦ ꯍꯤꯡꯉꯁꯨ ꯑꯗꯨꯝ ꯃꯤꯗꯧꯅ ꯗꯤꯜꯁꯤꯡꯁꯨ ꯀꯔꯤꯁꯨ ꯂꯩꯇꯦ ꯄꯨꯔꯥ ꯕ꯭ꯂꯥꯏꯟꯗꯅꯦ
ꯅꯣꯏ ꯅꯅꯎꯄꯤꯗꯤ ꯐꯣꯟ ꯂꯩꯕꯤꯌꯨ ꯈꯣꯠꯄꯤꯌꯨ ꯀꯥꯏꯅ ꯀꯦꯝ
ꯑꯁ ꯃꯥ ꯇꯨꯋꯜꯞ ꯑꯣꯏꯔꯒ ꯄꯥꯏꯒꯦ ꯍꯥꯏꯌꯦ
ꯑꯣ ꯌꯥꯝ ꯒ꯭ꯌꯥꯟ ꯇꯥꯏꯌꯦ ꯑꯩꯈꯣꯏꯗꯤ ꯀ꯭ꯂꯥꯁ ꯃꯤ ꯅꯤꯄꯥ ꯃꯄꯥꯟꯗꯒꯤ ꯄꯥꯏꯕ ꯍꯧꯔꯛꯑꯕꯅꯦ
ꯍꯥꯍꯥꯍꯥ ꯑꯁ ꯐꯣꯟ ꯄꯥꯏꯕꯒꯤꯁꯨ ꯑꯃꯨꯛ ꯐꯕ ꯂꯩ ꯑꯃꯨꯛ ꯐꯠꯇꯕꯁꯨ ꯂꯩꯀꯣ
ꯅꯤꯡꯁꯤꯡꯉꯤꯕ ꯅꯪꯅꯥ ꯀ꯭ꯂꯥꯁ ꯅꯤꯄꯥꯥꯟ ꯀꯥꯔꯤꯉꯦ ꯃꯥꯇꯝ ꯃꯇꯝꯗ ꯅꯣꯏ ꯃꯥꯒꯤ ꯐꯣꯟ ꯑꯃꯨꯛ ꯑꯃꯨꯛ ꯍꯨꯔꯥꯜꯂꯒꯥ ꯄꯥꯏꯕꯗꯣ
ꯂꯥꯏ ꯑꯗꯨꯒꯤ ꯃꯇꯝꯗꯣ ꯀꯣꯚꯤꯠ ꯀꯣꯚꯤꯠꯀꯤ ꯃꯇꯝꯁꯨ ꯑꯣꯏꯔ
ꯅꯣꯏ ꯃꯥꯅ ꯑꯗꯨꯝ ꯐꯣꯟ ꯄꯤꯔꯛ ꯑꯣ ꯂꯥꯎꯕꯗꯣ
ꯏꯁ ꯅꯨꯡꯁꯤ ꯀꯣ ꯊꯥꯏꯅ ꯃꯇꯝꯗꯣ ꯅꯪꯁꯨ ꯅꯣꯏ ꯆꯤꯆꯦꯒꯤ ꯄꯥꯏꯗꯣ
ꯀꯣꯏꯆꯦꯟ ꯀꯣꯏꯆꯦꯜ ꯆꯦꯟꯕꯗꯣ
ꯃꯤꯉꯣꯟꯗꯒꯥ ꯅꯪꯅ ꯇꯦꯛꯁ ꯁꯟꯕꯗꯣ
ꯑꯩꯈꯣꯏ ꯑꯩꯈꯣꯏ ꯆꯤꯆꯦꯒ ꯑꯩꯒ ꯇꯣꯏ ꯇꯣꯏꯅ ꯈꯠꯅꯩꯌꯦ ꯐꯣꯟ ꯃꯇꯥꯡꯗ
ꯅꯪꯅ ꯅꯣꯏ ꯆꯤꯆꯦ ꯒꯤ ꯐꯣꯟ ꯄꯥꯏꯔꯒ ꯑꯇꯣꯞꯄꯗꯒ ꯇꯦꯖꯀ ꯊꯅꯗꯅ
ꯑꯩꯒꯤ ꯑꯩꯒꯤ ꯁꯥꯔꯒ ꯍꯥ ꯇꯛꯇꯤ ꯇꯛꯇꯅ
ꯅꯪꯁꯨ ꯃꯇꯝ ꯑꯃꯗꯗꯤ ꯌꯥꯝ ꯐꯥꯎꯔꯝꯕꯅꯤꯍꯦ
ꯐꯥꯎꯔꯤ ꯍꯟꯗ꯭ꯔꯤ ꯍꯧꯖꯤꯛ ꯎ ꯋꯥꯔꯤ ꯑꯃ ꯂꯤꯕꯤꯒꯦꯕꯀꯣ ꯏꯃꯅꯕꯤꯅ ꯃꯥꯒꯤ ꯋꯦꯛꯁ ꯇꯧꯅꯕꯒꯤꯗꯣ ꯑꯩꯈꯣꯏ ꯇꯨ ꯀꯩꯀꯩꯅ ꯊꯣꯛꯅꯤꯡꯉꯥꯏꯌꯦ
ꯑ
ꯑꯗꯣ ꯇꯤꯒꯝꯕ
ꯎꯝ ꯅꯪꯗꯤ
ꯑ ꯍꯣꯏ ꯃꯌꯥꯝꯕ ꯑꯩꯁꯦ ꯑꯗ ꯄꯤꯔꯝꯕꯗꯨꯗ ꯎꯝ ꯑꯩꯗꯣ ꯈꯣꯡꯗꯣ ꯇꯨ ꯃꯌꯥꯝ ꯍꯧꯋꯦꯅ ꯈꯣꯡꯗꯣ ꯁꯠꯀꯦꯅ ꯇꯧꯕꯀꯣ
ꯎꯝ
ꯇꯥꯎꯔꯥ
ꯇ ꯇꯥꯏ
ꯑꯗꯨꯒ ꯑꯝ ꯃꯔꯤ ꯃꯔꯤ ꯅꯠꯇꯦ ꯑꯍꯨꯝ ꯈꯛꯇ ꯑꯣꯏꯕ
ꯎꯝ
ꯅꯞꯅꯤꯡꯉꯥꯏꯒꯤꯗꯣ ꯑꯍꯨꯝ ꯈꯛꯇꯪ ꯑꯣꯏꯕ ꯑꯗꯒꯤ ꯑꯍꯨꯝ ꯈꯔ ꯑꯣꯏꯕꯗꯣ ꯑꯅꯤꯗꯨꯗꯤ ꯅꯞꯁꯤꯜꯂꯦꯕꯀꯣ ꯈꯣꯡ ꯅꯥꯝꯃꯝ ꯎꯝ ꯌꯦꯠ ꯊꯪꯕꯗ ꯄꯥꯒꯤꯗꯨꯗꯤ ꯃꯌꯥꯝ ꯍꯧꯕꯅꯤꯅ ꯀꯣꯟꯅꯗ꯭ꯔꯦ ꯅꯞꯄꯦ ꯅꯞꯄꯦ ꯑꯗꯨꯗꯨꯒ ꯎꯝ ꯑꯃꯗ ꯑꯃꯨꯛ ꯍꯥꯞꯆꯤꯜꯂꯦ ꯑꯍꯨꯝꯃꯛ ꯅꯥꯀꯟ ꯌꯦꯠ ꯊꯪꯕꯗ ꯂꯣꯏ ꯅꯞꯄꯒ ꯂꯣꯏ ꯂꯧꯊꯣꯛꯑꯦꯕꯀꯣ ꯇꯨꯃꯦꯅꯣ ꯑꯗꯨꯗꯨꯒ ꯀꯅꯥꯃꯦ ꯀꯅꯤ ꯉꯥꯏ ꯂꯩ ꯏꯇ꯭ꯔꯣ ꯗꯀ ꯂꯝꯅ ꯁꯣꯉꯦ ꯗꯀꯅꯅ ꯇꯥꯡꯡꯂꯦ
ꯑ ꯑꯗꯨꯗꯣ ꯁꯨꯃꯥꯏꯅ ꯇꯧꯕꯗꯣ ꯍꯦꯟꯅ ꯍꯧꯕ꯭ꯔꯥ ꯁꯝꯗꯣ
ꯈꯪꯗꯦ ꯑꯩꯁꯨ ꯉꯁꯤꯅ ꯑꯍꯥꯟꯕꯅꯦ ꯁꯤꯒꯤ ꯁꯨꯃꯥꯏꯅ ꯅꯞꯄ ꯅꯞꯄꯒ ꯆꯤꯡꯊꯣꯛꯄꯁꯦ ꯃꯇꯨ ꯃꯔꯨ ꯌꯧꯅ ꯆꯤꯡꯊꯣꯛꯑꯦꯕꯀꯣ ꯑꯗꯨꯗꯅ ꯈꯪꯗꯦ ꯀꯃꯥꯏꯅ ꯇꯧꯔꯛꯀꯗ꯭ꯔꯥ ꯌꯦꯡ ꯇꯥꯕꯅꯦ ꯍꯧꯔꯛꯇ꯭ꯔꯗꯤ ꯁꯤꯒꯨꯝꯕꯗꯤ ꯂꯩꯔꯒꯀꯣ ꯑꯩꯈꯣꯏꯅ ꯑꯩꯈꯣꯏꯒꯤ ꯑꯩꯈꯣꯏ ꯕꯕꯥꯁꯤꯡꯅ ꯁꯤꯖꯤꯟꯅꯕ ꯑꯗꯨꯝ ꯍꯣꯏ ꯊꯥꯟꯕꯒꯤꯗꯣ
ꯑꯗꯨꯗꯤ ꯐꯠꯇꯦ
ꯑꯗꯨꯗꯒꯤ ꯑꯗꯣ ꯅꯍꯥꯟ ꯑꯗꯨ ꯇꯧꯔꯝꯕꯗꯒꯤꯗꯒꯤꯅꯦꯕ ꯁꯥꯡ ꯇꯧꯣꯔꯛꯏꯁꯦ ꯑꯩꯁꯦ
ꯎꯝ
ꯑꯗꯨ ꯇꯧꯔꯔꯣꯏ ꯁꯤ ꯁꯨꯃꯥꯏꯅ ꯅꯞꯄ ꯅꯞꯄ ꯂꯧꯊꯣꯛꯄꯁꯦ ꯁꯤꯅ ꯐꯗꯧ ꯃꯥꯜꯂꯦꯅ ꯈꯜꯂꯦ ꯅꯪꯗꯝꯗ
ꯉꯁꯤ ꯇꯧꯔꯣ
ꯑꯩ ꯉꯁꯤ ꯇꯧꯕ
ꯑ ꯐꯔꯗꯤ ꯑꯩꯒꯤꯁꯨ ꯍꯥꯏꯕꯤꯌꯣ
ꯍꯣꯏ ꯌꯦꯡꯅꯦ ꯍꯞꯇꯥ ꯀꯌꯥꯃꯨꯛ ꯍꯧꯗꯒꯦꯅꯣ ꯀꯣ
ꯎꯝ ꯑꯁꯤꯗ ꯑꯗꯨꯝ ꯐꯪꯒꯗ꯭ꯔꯥ
ꯐꯪꯅꯤꯌꯦ ꯂꯣꯏꯅ ꯐꯪ ꯈꯨꯗꯤꯡ ꯐꯪꯅꯤ ꯍꯧꯖꯤꯛ ꯀꯁꯦ ꯆꯥꯝꯃꯒ ꯀꯨꯟ ꯄꯤꯌꯦꯕꯀꯣ ꯄꯤꯁ ꯀꯌꯥ ꯍꯔ ꯍꯥꯏꯗꯤ ꯄꯤꯁ ꯑ ꯄꯤꯁ ꯑꯅꯤꯅꯅꯦ
ꯎꯝ
ꯄꯤꯆꯠꯅꯤꯅ ꯅꯪꯒꯤ ꯈꯣꯔꯣꯡ ꯃꯅꯥꯕ ꯑꯃ ꯊꯣꯛꯣꯛꯄ ꯄꯨꯂꯞ ꯁꯪꯒꯅꯤ ꯍꯥꯏꯗꯤ ꯀꯟꯗꯣ
ꯎꯝ
ꯌꯥꯎꯔꯤꯕ ꯐꯥꯎꯗꯤ ꯑꯗꯨꯝ ꯍꯟꯖꯤꯟ ꯍꯟꯖꯤꯟ ꯅꯞꯄꯗ ꯍꯥꯟꯅ ꯍꯥꯏꯥꯟ ꯅꯄꯁꯨ ꯍꯟꯖꯤꯟꯁ ꯅꯄꯗ ꯑꯗꯨꯝ ꯊꯣꯛꯂꯛꯏꯀꯣ ꯁꯝꯗꯣ
ꯎꯝ
ꯑꯗꯨꯁꯤꯁꯦ ꯎꯝ ꯀ ꯍꯖꯤꯕ
ꯑꯗꯣ ꯂꯧꯊꯣꯛꯄ ꯀꯥꯟꯗ ꯅꯥꯕ꯭ꯔꯥ
ꯀꯟꯅ ꯂꯧꯊꯣꯛꯂꯄꯗꯤ ꯁꯣꯔ ꯊꯤꯡꯒꯅ ꯆꯤꯡꯊꯣꯛꯑꯣ ꯅꯥꯕ ꯈꯪꯍꯧꯗꯦ
ꯑꯣ
ꯀꯩꯅꯣ ꯇꯧꯋꯦ ꯅꯤꯄꯥꯟ ꯍꯥꯜꯂꯦꯕꯀꯣ ꯑꯩ ꯍꯣꯔꯦꯟ ꯊꯥꯕꯤꯔꯛꯀꯦꯀꯣ ꯃꯁꯥ ꯃꯎꯡꯗꯣ
ꯍꯣꯏ ꯍꯣꯏ ꯊꯥꯔꯛ
ꯅꯤꯄꯥꯟ ꯍꯥꯦ ꯅꯤꯄꯥꯟ ꯅ ꯈꯨꯠ ꯈꯣꯡ ꯂꯣꯏꯅ ꯂꯣꯏꯅ ꯀꯩꯅꯣ ꯇꯧꯕ ꯌꯥꯒꯅꯤ ꯁꯠꯄ ꯌꯥꯒꯅꯤ ꯂꯦꯝꯕꯨ ꯂꯦꯝꯅꯤ ꯑꯅꯤꯃꯨꯛ ꯅꯥ ꯌꯥꯝ ꯀꯩꯅ ꯅꯥꯗꯅ ꯄꯩꯁꯥꯗꯤ ꯂꯨꯄꯥ ꯆꯥꯝꯃꯒ ꯇꯔꯥ ꯃꯉꯥ ꯑꯗꯨꯃꯥꯏꯅ ꯄꯤꯌꯦ ꯑꯣꯟꯂꯥꯏꯟꯒꯨꯝꯕꯗ ꯆꯦꯜꯂꯗꯤ ꯈꯔ ꯍꯣꯡꯗꯧ ꯃꯥꯂꯦ
ꯑꯁ ꯍꯟꯗꯛꯀꯥꯟꯁꯦ ꯑꯣꯟꯂꯥꯏꯟꯒꯤ ꯄꯣꯠꯁꯤ ꯊꯥꯖꯗꯦꯅꯦ
ꯑꯣꯏꯏꯅꯦ ꯎꯝ ꯀꯩꯅꯣ ꯇꯧꯋꯦ ꯃꯣꯏꯁꯦ